ꯍꯜꯂꯣ ꯍꯜꯂꫭ
ꯍꯜꯂꯣ ꯍꯜꯂꯣ ꯑꯁ ꯑꯩ ꯁꯥꯟꯅ ꯈꯪꯗꯉꯩ ꯕꫭꯟ ꯁꯥꯟꯅ ꯆꯠꯆꯦ ꯃꯨꯛ ꯇꯧꯔꯛꯏ ꯀꯟꯅ
ꯑꯦ ꯅꯪ ꯑꯃꯨꯛ ꯆꯠꯇꫭꯔꯕꫭ ꯁꯥꯟꯅꯕ
ꯁꯥꯟꯅꯕ ꯑꯃꯃꯨꯛ ꯆꯠꯂꯦ ꯑꯁ ꯗꯝꯇꯪꯨꯛ ꯁꯥꯟꯔꯨꯛ ꯁꯥꯟꯅꯕ ꯑꯃꯨꯛ ꯍꯜꯛꯑꯦ ꯑꯗꯨꯗꯃꯨꯛ ꯁꯥꯟꯅ ꯆꯠꯀꯩ ꯇꯧꯔꯤ ꯌꯥꯎꯗꯦ ꯌꯥꯎꯗꯦ
ꯀꯩꯅꯣꯅꯦ ꯅ‌ꯣꯏ ꯀꯌꯥꯝ ꯄꯥꯔꯒꯦ
ꯇꯥꯒ‌ꯦꯔ‌ꯣ
ꯍꯣꯏ
ꯄꯥꯗ‌ꯦꯗ ꯅꯪ ꯀꯌꯥꯝ ꯄꯥꯔꯒꯦ ꯄ‌ꯣꯔꯒꯔꯝ
ꯑꯁ ꯑꯝꯇ ꯄꯥꯗ‌ꯦꯗ ꯁꯥꯟꯇꯥ ꯑꯩ ꯅꯥꯔꯤꯌ‌ꯦ ꯅꯥꯔ ꯀꯃꯥꯏꯅ ꯄꯥꯗꯣꯏꯅꯣ
ꯍꯥꯏꯖꯟꯅꯔꯛꯀꯅ‌ꯣ ꯚꯥꯏ ꯁꯨꯡꯄ ꯄꯥꯗ‌ꯦ ꯑꯩ ꯉꯔꯥꯡ ꯑꯍꯤꯡꯁꯨ ꯁꯨꯛꯇꯨꯝ ꯇꯨꯝꯗꯦ‌ ꯚꯥꯏ
ꯏꯁ ꯍꯥꯏꯖꯤꯟꯅ ꯑꯩ ꯈꯣꯟꯁꯦ ꯅꯥꯏꯁꯦ ꯈꯪꯗ꯭ꯔꯣ ꯑꯩꯁꯨ ꯌꯦꯡꯉꯦ ꯉꯔꯥꯡ ꯅꯪ ꯕꯣꯟꯗꯣ ꯏꯁꯄꯦꯟꯒꯤ ꯁꯨ ꯌꯦꯡꯉꯤ ꯔꯣꯅꯥꯜꯗꯣꯒꯤꯁꯨ ꯌꯦꯡꯉꯤ ꯑꯩꯈ‌ꯣꯏꯅꯤꯅꯦ ꯑꯩꯁꯨ ꯌꯦꯡꯉꯤꯁꯦ
ꯉꯁꯥꯏꯗꯩ ꯃꯤꯍꯨꯟꯒꯁ‌ꯦ ꯄꯥꯏꯊ‌ꯣꯛ
ꯑꯁ ꯑꯁ‌ꯦꯡꯕꯩ ꯄꯥꯏꯊꯣꯛꯏ ꯉꯁꯥꯏꯗꯨꯗꯤ
ꯑꯩꯕꯨ ꯑꯁ ꯀꯔꯤꯅ‌ꯣ ꯇꯧꯔꯤꯁ‌ꯦ ꯃꯤꯅ ꯑꯅꯤ ꯆꯟꯁꯟꯂꯛ ꯑꯝꯃꯗꯤ ‌ꯑꯣꯞꯁꯥꯏ ꯇꯥꯥꯏꯗꯅ
ꯍꯣꯏ
ꯑꯦ ꯑꯣ ꯂꯣꯏꯔꯦꯗꯣ ꯃꯃꯥꯡ ꯆꯍꯤꯒꯤ ꯇꯥꯏꯞꯇ ꯑꯃꯨꯛ ꯀꯞꯄ ꯍꯜꯂꯦꯗꯣ ꯁꯤꯅꯤ ꯑꯩ ꯈꯜꯂꯤꯁꯤ
ꯑꯁ ꯉꯁꯥꯏꯗꯨ ꯃꯣꯏ ꯃꯗꯥꯎ ꯊꯤ ꯂꯩ ꯈꯪꯕ꯭ꯔꯥ ꯑꯗꯨꯏ ꯀꯥꯏꯅꯦ ꯍꯥꯏꯕ
ꯑꯗꯨꯅ‌ꯦ ꯍꯥꯏꯗꯤ ꯍꯧꯕꯗ ꯆꯠꯍꯧꯒꯗꯕ ꯃꯗꯥꯎꯗꯤ ꯃꯣꯏꯁꯨ ꯃꯗꯥꯎ ꯂꯩꯕ ꯍꯥꯏꯁ‌ꯦ ꯃꯗꯥꯎꯁꯨ ꯂꯩꯇꯔꯤꯁꯤꯅꯦ ꯌ‌ꯦꯡꯉꯨ ꯚꯥꯏ ꯒꯣꯜ ꯆꯟꯕ ꯌꯥꯕ ꯃꯌꯥꯝ ꯌꯥꯎꯔꯤ ꯆꯟꯗꯔꯤꯁꯤꯅꯤ
ꯍꯣꯏ ꯆꯟꯗꯦ ꯑꯗꯨ ꯑꯁ ꯔꯤꯐꯤꯜꯗꯨ ꯇꯧꯌ‌ꯦ ꯍꯥꯏꯕ ꯑꯁ ꯔꯤꯐꯤꯂꯜ ꯀꯥꯎꯕꯗ ꯄꯣꯠ ꯑꯅꯤꯔꯛꯅꯦ ꯍꯥꯏꯕ ꯄꯥꯜꯂꯤꯗꯣ ꯉꯁꯥꯏ
ꯃꯣꯏ ꯀꯥꯡꯕꯨꯨꯗ ꯌꯥꯏꯁꯦ ꯁꯃꯥꯟꯗ ꯀꯩꯅꯣꯗꯣ ꯌꯥꯏꯌꯦ ꯔꯦꯐꯦꯂꯤꯗꯣ ꯑꯁꯦꯡꯕ ꯌꯥꯏꯌꯦ ꯃꯥꯗꯤ ꯆꯟꯗꯕꯒꯤ ꯋꯥꯅ‌ꯦꯀꯣ ꯑꯁ ꯐꯂꯣꯗꯣ ꯐꯖꯅ ꯌꯥꯏ ꯗ꯭ꯔꯤꯕ꯭ꯂꯤꯡꯁꯨ ꯌꯥꯏ ꯃꯥꯗꯤ
ꯔꯃꯥꯟꯅꯟꯗ ꯃ‌ꯦꯁ ꯇꯨꯒ ꯈꯔ ꯐꯖꯅ ꯁꯥꯟꯅ ꯍꯜꯂꯨ
ꯑꯗꯩ ꯅꯣꯛꯀꯤ ꯅꯣꯛꯀꯤ ꯇꯧꯔꯀꯣ ꯑꯁ ꯔꯦꯄꯦꯗꯨꯗꯤ ꯑꯩ ꯄꯥꯝꯃꯦ ꯃꯣꯏ ꯀꯥꯡꯕꯨꯗ ꯑꯗꯩꯗꯤ ꯔꯥꯃꯣꯁꯇꯣ ꯆꯪꯉꯛꯑꯝꯗꯗꯤ ꯀꯥꯔꯣꯏꯗ ꯔꯥꯃꯣꯁꯇꯨꯁꯨ ꯐꯥꯒꯤ ꯐꯥꯒꯤꯗꯩ ꯆꯪꯁꯤꯜꯂꯒ ꯁꯠ ꯆꯟꯁꯤꯜꯂꯛꯑꯦ ꯍ‌ꯦꯗꯤꯡ
ꯑꯩ ꯍꯟꯗꯛ ꯍꯥꯏꯗꯔ ꯔꯥꯃꯣꯇ ꯁꯤꯖꯤꯟꯅꯔꯗꯤ ꯈꯔ ꯀꯟꯅꯤꯅ
ꯂꯐꯤꯂꯤꯌ‌ꯣ ꯊꯥꯖꯤꯜꯂꯛꯑꯒ ꯂꯐꯤꯂꯤꯌ‌ꯣꯅ ꯑꯦꯁꯦꯁ
ꯂꯥꯁꯇ ꯇꯧꯗꯣ ꯃꯥꯔꯇꯤꯅꯦꯁꯅ ꯇꯧꯗꯣ ꯌꯥꯝ ꯆꯨꯝꯃꯦ ꯅ‌ꯣꯏ ꯕꯤꯇꯤꯅꯥ ꯁꯛꯇꯤꯁꯨ ꯇꯧꯊꯣꯛꯈ꯭ꯔꯦ ꯕꯣꯅꯣꯁꯨ ꯇꯧꯊꯣꯛꯈ꯭ꯔꯦ ꯕꯣꯅꯣ ꯐꯅꯟꯗ‌ꯦꯠꯇꯣ
ꯑꯁ ꯑꯩꯕꯣ ꯑꯗꯣ ꯃꯣꯏ ꯕꯅꯥꯗꯣꯒ ꯊꯥꯖꯤꯜꯂꯛꯄꯗꯣ ꯑꯩ ꯐꯖꯗꯦꯕ ꯇꯤꯝꯗꯣ ꯈꯥꯡꯁ‌ꯣꯟ ꯁꯣꯟꯖꯤꯜꯂꯛꯑꯦꯕ ꯅꯝꯁꯤꯜꯂꯛꯇ꯭ꯔ ꯑꯔ‌ꯣꯏꯕꯗ ꯃꯤꯅ ꯂꯣꯏꯅ ꯅꯝꯁꯤꯜꯂꯛꯇ꯭ꯔꯥ
ꯅꯝꯁꯤꯜꯖꯤꯔ‌ꯣ
ꯃꯤꯗꯣ ꯕꯣꯟ ꯕ‌ꯣꯟꯗꯣ ꯆꯥꯏꯊꯣꯔꯛꯇ꯭ꯔꯤꯕꯩꯅ‌ꯦꯕ ꯑꯗꯨ ꯃꯤꯅ
ꯂ‌ꯣꯛ ꯑꯥꯠ ꯇꯧꯔꯒ ꯑꯦꯔꯣꯄ꯭ꯂꯦꯟ ꯄꯥꯏꯔ ꯍꯟꯗꯣꯏ ꯁꯔꯨꯛꯄꯗꯤꯅ ꯃꯣꯏꯁꯨ ꯂꯩꯖ ꯂꯩꯖ ꯊꯥꯖꯤꯜꯂꯛꯑꯕ ꯖꯠꯅ‌ꯦ
ꯑꯁ ꯏꯁꯇꯥꯔꯞꯄꯔ ꯉꯥꯛꯇ ꯊꯖꯤꯟꯂꯛꯄꯩ ꯋꯥꯅꯤ
ꯀꯥꯏ ꯀꯥꯏ ꯃꯣꯏꯗꯨꯗꯤ ꯂꯥꯁꯀꯤꯗꯨꯗꯤ ꯁꯤꯔꯁꯨ ꯌꯥꯔꯦ ꯍꯥꯏꯕꯒꯤ ꯃꯇꯥꯒꯨꯝ ꯂꯣꯏ ꯊꯥꯖꯜꯂꯛꯏꯅ‌ꯦ ꯀꯩꯅꯣ ꯏꯇꯥꯎ ꯆꯠꯅꯔꯗꯤꯅ ꯒꯣꯜꯗꯣ
ꯃ‌ꯦꯊꯤꯜ ꯀꯥꯏꯅ ꯑꯝꯇ ꯂꯧꯊꯣꯛ ꯂꯣꯏ ꯂꯧꯊꯣꯛꯈꯤꯕꯩ ꯑꯦꯠꯇ‌ꯦꯛꯀꯤꯡ ꯉꯥꯛꯇꯅ‌ꯦ ꯃꯣꯏ ꯊꯖꯜꯂꯛꯏꯗ‌ꯣ
ꯍꯣꯏ ꯀꯥꯔꯟꯅ‌ꯦꯕ ꯂꯥꯁꯇ ꯇꯧꯈꯠꯂꯛꯏꯗ‌ꯣ ꯃꯥꯔꯇꯦ ꯗꯨꯅ
ꯑꯩꯕ‌ꯨ ꯑꯁ ꯑꯩ ꯔ‌ꯣꯅꯥꯜꯗ‌ꯣꯅ ꯄ‌ꯦꯅꯥꯜꯇꯤ ꯀꯥꯎ ꯀꯥꯎꯒꯦ ꯇꯧꯕ ꯃꯇꯥꯡꯗꯣ
ꯎꯝ
ꯑꯁ ꯑꯩ ꯃꯤꯍꯨꯟꯁ‌ꯦ ꯌꯥꯗꯕ ꯃꯤ
ꯑꯁ ꯌꯦꯡꯉꯣꯗꯤ ꯔ‌ꯣꯅꯥꯜꯗ‌ꯣ ꯗ‌ꯣ ꯃꯥꯏ ꯑꯗꯨꯝ ꯇꯧꯋꯦ ꯃꯥ ꯃꯌꯥꯏꯗ ꯑꯗꯨꯝ ꯀꯥꯎꯋꯦ ꯉꯁꯥꯏꯁꯨ ꯃꯌꯥꯏꯗ ꯀꯥꯎꯈꯤꯕꯅꯦ
ꯑꯥ ꯑꯩ ꯁꯣꯏꯔꯛꯑꯗꯔ ꯈꯟꯂꯨꯏ
ꯑꯗꯨ ꯆꯟꯂꯝꯗꯔꯗꯤ ꯗꯨꯝ ꯄꯣꯗ‌ꯣꯏꯅꯦ
ꯄ‌ꯣꯗ‌ꯣꯏꯅꯤꯕ‌ꯣ
ꯑꯁ ꯉꯁꯥꯏ ꯀ꯭ꯔꯣꯁꯥꯋꯥ ꯐꯥꯟ ꯁꯥꯟꯅꯩꯕꯣ ꯁꯥꯟꯅꯕꯗꯤ ꯑꯁ ꯑꯁꯦꯡꯕ ꯉꯁꯥꯏꯗꯨ ꯗꯥꯎꯅꯦ
ꯐꯥꯔꯁ ꯍꯥꯞꯇꯗꯤ ꯈꯔ ꯀꯩꯅꯣ ꯇꯧꯗꯦꯁ ꯁꯦꯀꯦꯟ ꯍꯥꯞꯇꯤ ꯃꯣꯏ
ꯁꯦꯀꯦꯟ ꯍꯥꯞꯇꯣ ꯀꯔꯣꯁꯤꯋꯥ ꯀꯤꯛꯇꯣ ꯃꯤꯍꯨꯟ ꯁꯨꯗꯦ ꯍꯥꯢꯕ ꯑꯗꯨ ꯃꯣꯏ ꯌꯧꯔꯗꯤ ꯑꯗꯨꯝ ꯒꯣꯜꯗꯤ ꯑꯗꯨꯝ ꯆꯪꯉꯦ ꯃꯣꯏꯗꯤ ꯑꯗꯨꯝ ꯊꯣꯝꯃꯅꯤ
ꯂꯥꯁꯀꯤꯗ ꯑꯣꯞꯁꯥꯏꯟꯅꯦ ꯄꯤꯔꯤꯗꯨꯕꯨ ꯑꯗꯨꯕꯨ ꯌꯦꯡꯉꯨꯅꯦ
ꯀꯅꯥꯅꯣ ꯔꯣꯕꯤꯟ ꯅꯤꯞꯇꯅ ꯀꯩꯅꯣ ꯀꯥꯎꯁꯟꯈꯤꯕꯗꯣ ꯑꯃꯗꯣ
ꯅꯣꯡ ꯈꯣꯡꯉꯒꯗꯤ ꯆ ꯃꯅꯥꯕ
ꯑꯗꯨ ꯑꯗꯨꯥꯏ ꯂꯩ ꯑꯥ
ꯃꯣꯏ ꯑꯣꯞꯁꯥꯜ ꯑꯅꯤ ꯆꯨꯗꯥꯢꯅꯦ
ꯑꯣꯞꯁꯥꯏꯟ ꯑꯅꯤ ꯆꯥꯜꯂꯦ ꯐꯣꯒꯣꯒꯤꯁꯨ ꯆꯜꯂꯤꯗ ꯆꯥꯞ ꯃꯟꯅꯕ ꯃꯑꯣꯡꯗ ꯢꯇꯥꯜꯗ
ꯁꯥꯥꯏꯔ ꯑꯗꯨꯔꯤꯖꯨ
ꯑꯣꯁꯥꯏꯇꯥ ꯑꯃ ꯑꯣ ꯑꯃ ꯑꯅꯤ ꯑꯅꯤ ꯑꯣꯏ ꯃꯥꯜꯂꯦ ꯃꯣꯏꯁꯨ
ꯑꯅꯤꯅꯦ ꯑꯣꯞꯁꯥꯢꯟꯇ
ꯑꯣꯐ ꯁꯥꯏꯠ ꯑꯃ ꯑꯣꯐ ꯁꯥꯏꯗ ꯇ ꯑꯃ
ꯔꯥꯐꯦꯂꯣꯗ ꯇ ꯑꯩ ꯃꯊꯪ ꯅꯣꯏ ꯈ꯭ꯔꯤꯁꯇ꯭ꯌꯥꯅꯣꯗꯣ ꯚꯦꯟꯁ ꯂꯩꯔꯛꯇꯧ ꯃꯥꯂꯦ ꯅꯠꯇꯦ ꯉꯁꯥꯏ ꯃꯤꯅꯠ ꯈꯨꯍꯥꯞꯇꯨ ꯁꯥꯡꯃꯟꯗꯔꯣ ꯁꯃꯥꯟꯗꯔꯣ ꯃꯤꯅꯠ ꯇꯔꯥ ꯍꯥꯞꯄꯗꯤ ꯌꯥꯔꯦ ꯇꯔꯥꯏ ꯃꯇꯨꯡ ꯑꯃꯨ ꯍꯥꯞꯄꯛꯏꯗꯣ ꯀꯩꯒꯤꯅꯣ
ꯃꯥ ꯃꯊꯪ ꯂꯤꯞꯇꯥ ꯂꯩꯗꯤ ꯂꯔꯔꯣꯏ ꯈꯔ ꯊꯥꯗꯣꯔꯛꯀꯅꯤ ꯑꯗꯨ ꯂꯣꯏꯔꯝꯗꯥꯏ ꯉꯥꯏꯍꯥꯛ ꯃꯥꯏꯅ
ꯅꯪ ꯅꯦꯠꯇꯣ ꯈꯔ ꯁꯣꯟ
ꯏꯕꯣ ꯃꯤꯅꯤꯠ ꯀꯨꯟꯊ꯭ꯔꯥ ꯍꯥꯞꯄ ꯁꯥꯟꯅꯕꯩ ꯇꯥꯏꯞ ꯇꯧꯈꯠꯂꯛꯑꯕꯅꯤ ꯀꯩꯅꯣ ꯉꯁꯥꯏ
ꯑꯗꯨꯅꯦ ꯉꯁꯥꯏ ꯃꯤꯅꯤꯠꯇꯨ ꯁꯥꯡꯃꯟꯗ꯭ꯔꯥ ꯃꯣꯏꯅ ꯍꯥꯞꯄꯛꯏꯗꯣ ꯑꯗꯨ ꯅꯠꯇꯦ ꯃꯤꯠ ꯇꯔꯥ ꯍꯥꯞꯄꯒ ꯑꯩꯗꯤ ꯄꯣꯗꯨꯒꯣꯜꯅ ꯂꯤꯠꯅꯦꯕ ꯇꯧꯔꯤꯗꯣ ꯏꯇꯥꯎ
ꯂꯤꯠ ꯇꯧꯔꯗꯤ ꯃꯤꯅꯤꯠ ꯍꯥꯞꯄꯀꯦ ꯍꯥꯞꯄꯕꯗ ꯃꯣꯏꯅ ꯇꯔꯥꯗ ꯍꯦꯟꯅ ꯍꯥꯞꯄ ꯌꯥꯗꯦꯕ ꯑꯗꯨ ꯇꯔꯥ ꯑꯃꯨꯨꯝ ꯑꯃ ꯍꯥꯞꯀꯠꯂꯛꯏ
ꯁꯇ꯭ꯔꯣ
ꯍꯣꯏ ꯑꯗꯨꯒꯤ ꯁꯦꯀꯦꯟ ꯁꯨꯕ ꯇꯔꯥ ꯍꯥꯞꯄꯗꯨꯗꯅꯦꯕ ꯃꯣꯏꯅ ꯑꯃꯨꯛ ꯑꯣꯞꯁꯥꯏꯗꯀꯤ ꯆꯜꯂꯤꯗꯣ ꯁꯦꯀꯦꯟ ꯁꯨꯕ ꯇꯔꯥ ꯃꯤꯅꯤꯠ ꯍꯥꯄꯛꯄꯗꯣ ꯍꯥꯟꯗ ꯅꯪ ꯅꯨꯡꯉꯥꯏꯇ ꯃꯥꯜꯂꯦ ꯍꯗ ꯅꯦꯠ ꯅꯨꯡꯉꯥꯏꯇꯕ ꯃꯐꯝ ꯂꯩꯁꯜꯂꯒ
ꯍꯜꯂꯣ ꯎꯝ
ꯍꯗ
ꯑꯥ
ꯀꯩꯅꯣ ꯃꯥꯅ ꯉꯥꯡꯕ ꯇꯥꯏ ꯑꯩꯅ
ꯑꯗꯨꯒꯤ ꯂꯥꯁ ꯁꯦꯀꯦꯟ ꯑꯗꯨꯅꯤ ꯂꯥꯁ ꯁꯦꯀꯦꯟꯗꯨꯗꯅꯦ ꯆꯜꯂꯤꯁꯦ ꯑꯗꯨꯒꯤ ꯇꯥꯕ꯭ꯔꯣ ꯇꯥꯕ꯭ꯔꯣ ꯍꯜꯂꯣ ꯍꯜꯂꯣ
ꯁꯃꯥꯟꯗ
ꯍꯜꯂꯣ
ꯀꯩ ꯂꯩꯅꯣ
ꯍꯜꯂꯣ ꯍꯜꯂꯣ ꯍꯜꯂꯣ ꯍꯣ ꯇꯥꯕ꯭ꯔꯣ
ꯑꯩ ꯇꯥꯏ ꯅꯪ ꯑꯩꯅ ꯉꯥꯡꯕ ꯇꯥꯗ꯭ꯔꯣ ꯁꯃꯥꯟꯗ ꯇꯥꯏ ꯍꯥꯏꯔꯒ
ꯂꯣ ꯇꯥꯏꯌꯦ ꯅꯪꯅ ꯉꯥꯡꯕꯗꯤ ꯇꯥꯏ ꯍꯥꯏꯕ
ꯅꯪ ꯉꯥꯡꯕꯁꯨꯨ ꯇꯥꯏꯌꯦ꯫ ꯅꯪ ꯅꯦꯇ ꯅꯨꯡꯉꯥꯏꯇ ꯃꯐꯝꯗ ꯂꯩꯃꯥꯜꯂꯦ꯫
ꯍꯣ
ꯇꯥꯏ ꯍꯥꯏꯔꯒ
ꯇꯥꯏ ꯍꯥꯏꯕ ꯑꯗꯨꯝ ꯍꯥꯏꯔꯛꯑꯣ ꯑ ꯇꯥꯏ ꯍꯥꯏꯕ ꯅꯪ ꯉꯥꯡꯕꯁꯨ
ꯑꯣ
ꯅꯪ ꯉꯥꯡꯕ ꯇꯥꯏꯌꯦꯕ ꯅꯦꯠꯋꯥꯔꯛꯁꯦ ꯌꯥꯝ ꯅꯨꯡꯉꯥꯏꯇꯦ ꯑꯩꯈꯣꯏ ꯁ꯭ꯋꯥꯏ ꯃꯐꯝꯁꯦ꯫ ꯑꯗꯨꯝ ꯆꯞ ꯆꯥ ꯆꯞ ꯆꯥ ꯑꯗꯨꯝ ꯇꯧ ꯂꯩ꯫
ꯆꯞꯄꯤ ꯆꯞꯄꯤ ꯅꯩ ꯅꯦꯠꯋꯥꯛꯇꯨ ꯌꯥꯝ ꯅꯨꯡꯉꯥꯏꯇꯦ꯫
ꯅꯪ ꯍꯌꯦꯡ ꯂꯥꯛꯇꯤ ꯂꯥꯛꯀꯗ꯭ꯔꯣ? ꯗꯣꯕ ꯍꯜꯂꯣ